ꯍꯜꯂꯣ
ꯇꯥꯏ ꯇꯥꯏ ꯇꯥꯏ ꯇꯥꯏ
ꯇꯥꯕ꯭ꯔꯥ
ꯎꯝ
ꯎꯝ
ꯍ ꯍꯗ꯭ꯔꯔꯤ
ꯑꯩ ꯋꯥ ꯍꯥꯏ ꯅꯤꯡ ꯏꯕꯣ ꯍꯦ
ꯍꯝ
ꯂꯩꯕꯤꯔꯣ
ꯅꯪ ꯒ꯭ꯔꯨꯞꯗ ꯀ꯭ꯔꯤ ꯇꯧꯔ ꯂꯩꯕ꯭ꯔꯥ ꯑꯗꯨꯗꯗꯥ
ꯏꯟꯇꯔꯇꯃꯦꯟ ꯃꯤꯒ ꯋꯥꯔꯤꯔꯩ ꯁꯥꯔ ꯂꯩꯕꯅꯤ
ꯍꯥ
ꯃꯤ ꯋꯥꯔꯤ ꯁꯥꯔ ꯂꯩꯕ ꯏꯕꯨ ꯋꯥꯔꯤ ꯁꯥꯔ ꯂꯩꯕ ꯈꯪꯅꯕꯀꯣ ꯃꯔꯨꯞ ꯊꯤꯕ ꯃꯔꯨꯒꯤꯗꯃ ꯊꯤꯕ
ꯑꯣ ꯐꯔꯅꯦ
ꯎꯝ ꯐꯥꯏꯗ
ꯎꯝ
ꯍꯗ ꯑꯗꯨꯣ ꯄꯛꯆꯥꯔꯔꯕꯣ
ꯆꯥꯈ꯭ꯔꯦ ꯀ ꯌꯥꯔꯛꯁꯨ ꯍꯪꯉꯤꯗ꯭ꯔꯥ ꯆꯥꯛ ꯆꯥꯔꯕ꯭ꯔꯣ ꯍꯥꯏꯕꯗꯣ
ꯐꯖꯤꯁꯤ ꯑꯗꯨ ꯎꯝ ꯎꯝ ꯎꯝ ꯎꯝ ꯍꯥꯏꯕꯤꯔꯛꯑꯣ ꯅꯪꯒꯤ
ꯑꯩꯒꯤ ꯑꯦꯛꯁꯟꯗ
ꯑ
ꯊꯕ꯭ꯔꯥ ꯀꯔꯤꯒꯤ ꯗꯤ ꯑꯩꯈꯣꯏꯒꯤ ꯑꯦꯛꯁꯟ ꯃꯥꯟꯕ꯭ꯔꯥ ꯍꯥꯏꯌꯅꯦ ꯍꯥꯏꯗꯣꯛꯇꯦ ꯍꯥꯏꯗ ꯅ ꯑꯗꯨꯕꯣ ꯑꯗꯨ ꯑꯗꯨꯝꯀꯣ ꯅꯪꯒꯤ ꯎꯝ ꯑꯗꯨꯝ ꯃꯥꯏꯗ ꯍꯥꯞꯂꯒ ꯑꯗꯨꯝ ꯑꯣꯏꯕ ꯃꯥꯜꯂꯦ ꯍꯥꯏ ꯀ ꯍꯥꯏꯣ
ꯑꯦꯛꯁꯟ ꯍꯥꯏꯗꯤ ꯋꯥ ꯉꯥꯡꯕ ꯍꯥꯏꯕ ꯋꯥ ꯉꯥꯡꯕꯗꯨꯔꯣꯅꯗ
ꯍꯣꯏ ꯍꯣꯏ ꯑꯩꯅ ꯋꯥ ꯉꯥꯡꯕ ꯑꯩꯅ ꯋꯥ ꯉꯥꯡꯕꯒꯤ
ꯌꯦꯁ ꯍꯣꯏ ꯍꯣꯏ ꯍꯣꯏ ꯌꯦꯟ ꯇꯥꯈꯔꯦ ꯍꯧꯖꯤꯛ ꯈꯪꯉꯦ ꯈꯪꯉꯦ ꯅꯪꯗꯣ ꯈꯪꯉꯦ
ꯎꯝ
ꯎꯝ ꯎꯝ ꯐꯥꯎꯦ ꯌꯥꯝ ꯂꯨꯦ ꯅꯪ ꯍꯥꯏꯕ ꯇ ꯍꯥꯏꯕ ꯋꯥꯩꯗꯨꯗꯣꯁ
ꯂꯣꯏ ꯐꯥꯕ ꯉꯝꯗꯦ
ꯐꯥꯕ ꯉꯝꯗꯦꯕ
ꯑꯩꯗꯤ ꯄꯨꯥ ꯃ ꯃꯤꯁ ꯅ ꯃ ꯃꯤꯁ
ꯑꯣ ꯑꯗꯨ ꯑꯣꯏꯔꯝꯃꯦ
ꯅꯣꯏ ꯅꯣꯏ ꯅꯣꯏ ꯁꯥꯏꯗꯤ ꯑꯁꯤꯒꯨꯝꯕ ꯄꯥꯏꯗ꯭ꯔꯣ ꯁꯤ ꯎꯝꯕ ꯊꯕꯛ ꯇꯧꯎꯗꯔ
ꯃꯥꯃꯩ ꯇ ꯂꯂꯣꯟꯣꯟꯁꯨꯦ ꯈꯥꯟꯗ꯭ꯔꯣ ꯀ꯭ꯔꯝꯅ ꯄꯥꯏꯒꯅꯤ
ꯑꯁ ꯄꯥꯏꯔ ꯑꯩꯅꯦ ꯇꯕ꯭ꯔꯣ
ꯀꯔꯤꯍ ꯆꯔ ꯀꯣ ꯅꯪ ꯂꯤꯁꯦ ꯇꯥꯏ ꯇꯥꯏ
ꯅꯅꯥꯎ ꯅꯨꯄꯤꯗꯣ
ꯍꯣꯏ ꯅꯪꯒꯤ ꯅꯅꯥꯎ
ꯀꯥꯎ ꯅꯪꯒꯤꯗꯣ ꯀꯥꯎꯅꯨꯀꯣ
ꯅꯈꯣꯏꯁꯨ ꯈꯪꯂꯝꯝꯕ ꯌꯥꯏꯅ ꯃꯈꯣꯏ ꯀ꯭ꯔꯤ ꯀꯔꯤ ꯍꯥꯏꯁꯤꯔꯥ ꯀ꯭ꯔꯤ ꯁ꯭ꯀꯨꯜꯗꯒꯨꯝꯕ ꯁ꯭ꯀꯨꯜ ꯀꯥꯕ꯭ꯔꯥ
ꯂꯥꯏꯔꯤꯛ ꯈꯛꯇ ꯇꯝꯕꯗꯣꯀꯣ ꯑꯩꯈꯣꯏꯗꯤ ꯑꯩꯈꯣꯏꯒꯤ ꯂꯝꯗꯨꯗꯣ
ꯑꯣ ꯑꯣ ꯈꯪꯈ꯭ꯔꯦ ꯈꯪꯈ꯭ꯔꯦ
ꯑꯦꯝ ꯂꯝꯗꯣ
ꯎꯝ
ꯑꯦꯁ ꯅ ꯍꯧꯕ ꯃꯐꯝꯗꯣ ꯈꯪꯕ꯭ꯔꯣ
ꯑꯦꯁ
ꯅꯪꯅ ꯂꯩꯕ ꯃꯐꯝꯗꯒꯤ ꯈꯔ ꯀꯨꯝꯔꯒ ꯑꯩꯈꯣꯏꯒꯤ ꯂꯝ ꯊꯝꯅꯤꯡꯉꯩ ꯇꯔꯦ ꯍꯣꯏ ꯑꯗꯨꯗ ꯂꯩꯕꯅꯦ
ꯑ ꯑꯗꯨꯗꯤ ꯈꯪꯔꯝꯒꯅꯤꯅ
ꯀꯃꯥꯏꯅ
ꯑꯗꯨ ꯀꯔꯤꯒꯤ ꯍꯣꯏ ꯑꯗꯨꯗ ꯂꯩꯅ ꯑꯩꯈꯣꯏꯁꯨ ꯑꯗꯨꯗꯒꯤ ꯁ꯭ꯀꯨꯜ ꯇꯝꯅꯔꯛꯑꯄꯅꯤꯅ ꯀꯔꯤꯔꯥ
ꯑꯣ
ꯀꯔꯤ ꯀꯣꯂꯦꯖ ꯑꯣꯔ ꯀ꯭ꯔꯤ ꯁ꯭ꯀꯨꯜꯗ ꯀꯥꯔꯛꯄ꯭ꯔꯥ ꯑꯗꯨꯒ
ꯑꯩꯁꯤ ꯍꯧꯖꯤꯛ ꯁꯨꯝ ꯃꯥꯅꯣꯁꯇ ꯂꯩꯕ꯭ꯔꯦ
ꯁꯤ ꯑꯁꯦꯡꯕꯒꯤ
ꯎꯝ
ꯂꯣꯏꯔꯦ
ꯀꯩꯒꯤ
ꯑꯩꯈꯣꯏꯁꯨ ꯑꯗꯨꯒꯤ ꯑꯗꯨꯗꯒꯤ ꯀꯥꯔꯛꯑꯦ
ꯑꯣ ꯄꯥꯥꯛꯇ꯭ꯔꯦꯗ
ꯑꯗꯨꯒꯤ ꯀ꯭ꯂꯥꯁ ꯇꯨꯋꯦꯜ ꯄꯥꯁ ꯇꯧꯊꯣꯛꯈ꯭ꯔꯗꯤꯁ ꯇꯥꯏꯝꯅ ꯂꯥꯏꯁꯤꯗ ꯈꯨꯝ ꯈꯨꯝꯅꯒ ꯂꯣꯏꯅ ꯈꯪꯔꯝꯒꯅꯤ
ꯎꯝ
ꯅꯪ ꯀ꯭ꯂꯥꯁ ꯀꯌꯥ ꯀꯥꯔ꯭ꯕꯥ ꯍꯧꯖꯤꯛꯀꯥꯟ
ꯅꯪꯁꯦꯀꯣ
ꯎꯝ ꯎꯝ ꯎꯝ
ꯀꯁ꯭ꯊꯔꯤ ꯀꯥꯔ ꯂꯩꯕ
ꯍꯥ
ꯀꯩꯗꯧꯕꯣ
ꯇꯔꯥ ꯑꯅꯤ ꯍꯥꯏꯕ ꯅꯠꯇ꯭ꯔꯥ
ꯍꯣꯏ
ꯑ ꯔꯤꯗꯤꯡ ꯔꯥ ꯔꯤꯗꯤꯡ ꯇꯔꯥ ꯑꯅꯤ ꯔꯤꯗꯤꯡ ꯔꯥ
ꯍꯣꯏ
ꯑꯗꯨꯗꯤ ꯏꯅꯥꯎꯅꯨꯄꯤ ꯈꯣꯏꯅꯅꯦ
ꯎꯝ
ꯂꯣꯏꯊꯣꯛꯈ꯭ꯔꯦ ꯗꯤꯁꯌꯥꯔꯅ
ꯑꯁꯤ ꯁ꯭ꯀꯨꯜꯗꯒꯤꯔꯣ
ꯍꯣꯏ ꯅꯈꯣꯏ ꯆꯞ ꯃꯥꯟꯅꯩ ꯍꯥꯏꯔ ꯀꯔꯤꯔꯥ
ꯑꯣ ꯑꯦ ꯑꯗꯨ ꯈꯪꯉꯝꯃꯅꯤꯅ
ꯈꯪꯔꯝꯕ ꯌꯥꯏ ꯑꯗꯨꯒꯤꯅꯤꯅꯦ ꯑꯩꯅ ꯍꯪꯕꯗꯣ
ꯑ
ꯍꯔꯥꯎꯗꯔꯦ ꯑꯗꯨꯗꯤ
ꯑꯥꯏꯍꯔꯦ ꯍꯥꯏꯕꯤꯒꯦ
ꯍꯣꯏ ꯃꯃꯤꯡꯗꯣ ꯈꯪꯅꯔꯝꯕꯅꯤ ꯍꯩꯔꯗꯤ ꯃꯁꯛ ꯁꯨ ꯈꯪꯅꯒꯗꯤ
ꯃꯥ ꯅꯪ ꯀ꯭ꯔꯤꯁ ꯇ꯭ꯔꯤꯝ ꯄꯥꯏꯕ꯭ꯔꯥ
ꯑ
ꯁꯦꯝ ꯃꯥꯖꯣ ꯑꯔꯠꯁ ꯅ
ꯑꯣ ꯇꯖꯤꯦ
ꯍꯥ
ꯌꯕ
ꯎꯝ
ꯎꯝ ꯍꯥ ꯆꯍꯤ ꯍꯥ ꯆꯍꯤ ꯊꯦꯡꯅꯔꯃꯅꯤꯗ
ꯎꯝ ꯈꯪꯅꯔꯝꯕꯁꯨ ꯌꯥꯏꯑꯦ ꯈꯪꯅꯔꯝꯗꯕꯁꯨ ꯌꯥꯏꯑꯦ
ꯈꯪꯅꯤꯍꯦ ꯑꯗꯨꯗꯣ ꯍꯣꯏ ꯃꯥꯗꯤ ꯈꯪꯉꯝꯃꯣꯏ
ꯑꯦ ꯅꯪ ꯑꯩ ꯍꯧꯖꯤꯛ ꯃꯤꯡꯁꯨ ꯍꯥꯏꯁꯨ ꯍꯥꯏꯗ꯭ꯔꯒ ꯀꯔꯝ ꯍꯥꯏꯅ ꯈꯪꯉꯦ ꯍꯥꯏꯒꯦꯔꯥ
ꯑꯗꯨꯕꯨ ꯍꯣꯏ ꯂꯩꯃꯤꯟꯅꯩꯅ ꯑꯗꯣꯛꯇ ꯁ꯭ꯀꯨꯜꯅ ꯆꯍꯤ ꯑꯅꯤ ꯑꯍꯨꯝꯃꯤꯔꯦ
ꯈꯥꯡꯂꯝꯃꯁꯨ ꯌꯥꯏ ꯈꯥꯡꯔꯝꯗꯕꯁꯨ ꯌꯥꯏꯀꯣ ꯑꯗꯨꯕꯨ ꯀꯥꯏꯗꯦ ꯑꯩꯈꯣꯏ ꯑꯉꯥꯡꯈꯣꯏ ꯍꯈꯣꯏ ꯈꯪꯔꯝꯒꯅꯤꯗ ꯑ ꯀꯣꯂꯦꯖ ꯑꯃꯗ ꯀꯔꯒ ꯈꯔꯝꯒꯅꯤ
ꯑꯣ
ꯅꯪ ꯍꯧꯖꯤꯛꯁꯨ ꯋꯥꯆꯞꯇ ꯑꯣꯟꯂꯥꯏꯟ ꯂꯩꯕꯅꯦ
ꯍꯏ ꯎꯝ
ꯑꯗꯨꯗꯤ ꯑꯩ ꯊꯥꯕꯤꯒꯦꯀꯣ
ꯍꯟꯗ
ꯏꯉꯅꯦ ꯈꯪ꯭ꯔꯥ
ꯍꯣꯏ ꯍꯣꯏ
ꯎ
ꯈꯪꯉꯦ ꯀꯃꯥꯏꯅ ꯈꯪꯗꯣꯏꯅꯣ ꯑꯗꯨ
ꯏꯅ ꯄꯤꯅꯦ
ꯅꯅꯧ ꯅꯨꯄꯤ ꯑꯣꯏꯔꯦꯗꯣ
ꯍ
ꯈꯪꯉꯤꯅ ꯀꯃꯥꯏꯅ ꯈꯪꯕꯤꯔꯣ ꯑꯗꯨ ꯎ
ꯎꯝ
ꯕꯨ ꯈꯪ ꯈꯪꯉꯝꯕꯁꯨ ꯌꯥꯏ ꯈꯪꯗꯁꯨ ꯌꯥꯏ ꯍꯪ
ꯎꯝ
ꯀ꯭ꯁꯏ
ꯃꯥꯅꯦ
ꯎꯪꯪꯗ ꯍꯌꯦꯡꯁꯦ ꯑꯃꯨꯛ ꯀ ꯀꯜꯂꯤ
ꯀꯔꯤꯒꯤ
ꯂꯥꯏꯔꯤꯛ ꯂꯥꯏꯔꯤꯛ ꯇꯝꯕ ꯄꯨꯟꯁꯤ ꯑꯁꯦ ꯐꯠꯂꯦꯕ
ꯎꯝ
ꯎꯗ
ꯎꯝ
ꯑ
ꯍꯌꯦꯡꯁꯨ ꯑꯃꯨꯛꯀ ꯁ꯭ꯀꯨꯜ ꯆꯠꯈ꯭ꯔꯅꯤꯌꯦ
ꯍꯣꯏ
ꯑꯥ ꯇꯂꯦꯁ ꯁ꯭ꯀꯨꯜ ꯀꯥꯕꯒꯤ ꯄꯨꯟꯁꯤꯗꯤ ꯃꯟꯗꯦ ꯈꯣꯏꯗꯒꯤ ꯊꯣꯛꯅꯤꯡꯗꯦꯀꯣ
ꯎꯝ ꯅꯗꯤꯁ ꯑꯁ ꯈꯋꯥ ꯑꯩꯗꯤꯗꯒꯤ ꯄꯥꯝꯖꯗꯕ ꯅꯨꯃꯤꯠ ꯍꯩꯇꯕꯅꯤ ꯍꯥꯏꯕꯇꯥꯔꯦ ꯑꯗꯨꯗ ꯑꯗꯨꯕꯨ
ꯅꯈꯣꯏꯒꯤ ꯅꯈꯣꯏꯒꯤ ꯚꯥꯏꯁ ꯄ꯭ꯔꯁꯤ ꯄ꯭ꯔꯦꯁꯤꯗꯦꯟ ꯍꯥꯏꯌꯦꯔꯦ ꯊꯤꯔꯒ ꯄ꯭ꯔꯤꯟꯁꯤꯄꯥꯜꯗꯨ ꯅꯍꯥꯟ ꯀꯟꯒꯤꯗꯨ ꯑꯣꯏꯅ ꯄꯨꯔꯤꯕ꯭ꯔꯥ
ꯍꯣꯏ
ꯃꯤ ꯐꯥꯕ ꯅꯨ ꯄꯗꯣ
ꯍꯣꯏ ꯃꯤ ꯐꯥꯕꯅꯄꯥꯥꯂ ꯀ
ꯌꯥꯝ ꯐꯩꯀꯣ ꯑꯗꯨ ꯅꯨꯄꯥꯗꯤ
ꯎ ꯅꯠꯇꯦ ꯑꯩꯈꯣꯏꯒꯤ ꯍꯧꯖꯤꯛꯀ ꯇꯣꯡꯉꯥꯟꯕ ꯃꯤꯅꯤꯗ ꯑꯗꯨꯗꯤ
ꯀꯔꯤꯔꯗꯣ ꯅꯈꯣꯏꯒꯤ ꯚꯥꯏꯁ ꯄ꯭ꯔꯤꯟꯁꯤꯄꯜꯒꯤ ꯃꯤꯡꯗꯣ
ꯑꯩꯈꯣꯏꯗꯤ ꯚꯥꯏꯁ ꯐꯨꯄ ꯑꯣꯏꯅ ꯂꯩ ꯂꯩꯇꯦꯗ ꯍꯧꯖꯤꯛꯇꯤ ꯐ ꯑ
ꯅꯪ ꯈꯟꯗꯤ ꯅꯨꯄꯤꯅ ꯄ ꯍꯥꯏꯕ ꯅꯠꯇ꯭ꯔꯥ ꯏꯪꯂꯤꯁ ꯄꯥꯏꯕ ꯅꯨꯄꯤꯗꯨꯅ ꯃꯥꯒꯤ ꯑꯗꯨ ꯅꯨꯄꯤꯒꯤ ꯃꯤꯁꯨ ꯀꯥꯎꯕ ꯌꯥꯝ ꯂꯨꯋꯦ ꯑꯩꯁꯨ ꯐꯖꯅ ꯀꯥꯎꯕ ꯍꯥꯏꯗꯤ
ꯄꯥꯟꯁꯦ ꯃꯤꯁꯇ꯭ꯔꯦꯁ ꯂꯩꯕꯅꯦ
ꯎꯝ ꯎꯝ ꯎꯝ ꯃꯥꯎ ꯃꯥꯎꯒꯤ ꯅꯨꯄꯤꯅꯅꯤꯀꯣ
ꯍꯣꯏ ꯍꯣꯏ ꯆꯨꯝꯃꯦ ꯆꯨꯝꯃꯦ ꯑꯁ ꯅꯪ ꯌꯥꯝ ꯈꯪꯉꯦ
ꯑꯗꯨꯗꯒꯤ ꯀꯥꯔꯛꯑꯦ ꯍꯥꯏꯔꯒ ꯉꯥꯎꯕ꯭ꯔꯥ ꯑꯗꯨ ꯅꯍꯪ ꯀꯪꯀꯣꯃ ꯐꯥꯔꯁ ꯑꯗꯨ ꯀꯣꯂꯦꯖꯇ ꯂꯧꯕ ꯀꯥꯟꯗ ꯑꯩꯈꯣꯏꯒꯤ ꯏꯪꯂꯤꯁ ꯄꯥꯏꯔꯕꯅꯦ ꯃꯥꯅ ꯃꯥ ꯐ ꯑꯗꯨꯗꯤ ꯏꯪꯂꯤꯁ ꯇꯤꯆꯔꯅꯦ ꯑꯗꯨ ꯎꯝ ꯂ ꯑꯗꯨꯗꯤ ꯍꯦꯃꯤꯁꯇ꯭ꯔꯦꯁ ꯍꯦꯃꯤꯁꯇ꯭ꯔꯦꯁ ꯍꯧꯖꯤꯛꯀ ꯃꯥ ꯄꯨꯕꯁꯦ
ꯍꯣꯏ
ꯑꯗꯨ ꯑꯣꯏꯅ ꯄꯨꯈ꯭ꯔꯦ ꯃꯤꯗꯤ ꯑꯗꯨꯝ ꯐꯔꯦ ꯐꯔꯗ ꯑꯩ ꯅ ꯍꯥꯏꯔꯒꯅꯤ ꯃꯤ ꯑꯗꯨꯝ ꯐꯥꯕꯅꯦ ꯍꯧꯖꯤꯛꯀ ꯃꯥꯗꯣ ꯍꯦꯃꯤꯁꯇ꯭ꯔꯦꯁꯒꯨꯝꯕ ꯄꯨꯈ꯭ꯔꯕꯒꯤ ꯃꯥꯁꯇ꯭ꯔꯤꯛ ꯇꯧꯗ꯭ꯔꯗꯤ ꯌꯥꯔꯣꯏꯅꯨꯀꯣ
ꯎꯝ
ꯑꯗꯨꯒꯤ ꯑꯣꯏꯔꯝꯒꯅꯤ
ꯍꯣꯏ
ꯑꯗꯨ ꯚꯥꯏꯁ ꯚꯥꯏꯁ ꯄ꯭ꯔꯤꯟꯁꯤꯄꯥꯜ ꯍꯥꯏꯗꯤ ꯃꯤꯌꯥꯝ ꯍꯥꯏꯅꯦ ꯑꯗꯨ ꯅꯈꯣꯏ ꯆꯦꯟꯖ ꯇꯧꯄꯤꯔꯗꯤ ꯈꯪꯗꯦ
ꯎꯝ ꯈꯪꯗ‌ꯦ ꯈꯪꯗ‌ꯦ
ꯑꯩꯈꯣꯏ ꯑꯌꯥ ꯈꯩꯗꯤ ꯀ꯭ꯂꯥ ꯀ꯭ꯂꯥꯁ ꯀꯨꯝꯕ ꯄꯨꯔꯥ ꯕꯪ ꯇꯧꯔꯛ ꯄꯅꯤꯁꯃ‌ꯦꯟ ꯆꯥꯕꯅ ꯂꯩꯔꯕꯅꯤ ꯑꯩ ꯖꯥꯠ ꯖꯥꯠꯅꯤ
ꯎꯝ ꯋꯥꯊꯤ ꯅꯤꯅꯀꯣ
ꯁꯥꯊꯤꯕꯅ‌ꯦ ꯑꯁ‌‌ꯦꯡꯕ
ꯎꯝ
ꯋꯥꯁꯔꯨꯝꯗ ꯆꯠ
ꯅꯨꯄꯤ ꯑꯃꯅ ꯅꯨꯄꯤꯅ ꯁ꯭ꯀꯨꯜ ꯀ꯭ꯂꯥꯁ ꯕꯥꯡ ꯇꯧꯕ ꯍꯥꯏꯁꯦ ꯑꯁ
ꯍꯣꯏ ꯎꯄꯥꯏ ꯂꯩꯇꯦ ꯃ ꯃꯇꯝꯝꯒꯤꯅꯤ ꯀꯔꯤꯔꯥ
ꯅꯨꯡꯉꯥ
ꯑꯩꯈꯣꯏ ꯚꯥꯏꯁ ꯄ꯭ꯔꯤ ꯄ꯭ꯔꯤꯟꯁꯤꯄꯥꯜꯗꯣ ꯃꯤ ꯐꯥꯃꯟꯕꯒꯤꯀꯣ ꯃꯥꯗꯤ ꯐꯨꯁꯨ ꯐꯨꯔ‌ꯣꯏꯕꯀꯣ ꯑꯗꯣ ꯑꯩꯈꯣꯏꯒꯤꯗꯣ ꯄꯥꯅꯤꯁꯃꯦꯟ ꯄꯤꯕꯁꯦ ꯀꯩ ꯀꯔꯥ ꯑꯗꯨꯝ ꯁꯣꯏꯕꯒꯨꯝꯕ ꯇꯧꯔꯤꯒ ꯄꯅꯤꯁꯃꯦꯟ ꯄꯤꯕꯁꯦ ꯕꯥꯏꯕꯜ ꯕꯔꯁ ꯄꯥꯍꯟꯕꯅꯤ ꯑꯗꯨꯒ ꯑꯞ ꯗꯥꯎꯟ
ꯗꯨꯒ ꯑꯞ ꯗꯥꯎꯟ
ꯍꯥꯥ ꯇꯥꯕ꯭ꯔ
ꯎꯪ ꯍꯥꯎ ꯈꯪꯗ꯭ꯔꯦ ꯍꯧꯖꯤꯛ ꯀꯥꯟꯁꯤ ꯇꯥꯏꯌ‌ꯦ ꯇꯥꯏꯌꯦ ꯋ‌ꯣꯏ ꯐꯆꯥꯅ ꯇꯥꯏꯌꯦ ꯅꯪꯒꯤ ꯈꯣꯟꯖ‌ꯦꯜ
ꯎꯝ ꯑꯗꯨ ꯀꯅꯥꯔ ꯕꯦꯛꯒ꯭ꯔꯥꯎꯟꯗ ꯉꯥꯡꯂꯒ ꯂꯩꯕꯗ‌ꯣ
ꯍꯥ ꯑꯣ
ꯉꯥꯁꯨ ꯂꯩꯇ‌ꯦ
ꯑꯣ
ꯑꯗꯨꯗꯤ ꯅꯪ ꯑꯥ ꯅꯪꯒꯤ ꯅꯠꯇꯦ ꯅꯪ ꯍ‌ꯣꯁ ꯇꯦꯜꯗꯒꯨꯝꯕ ꯂꯩꯕ꯭ꯔꯥ ꯅꯠꯇ꯭ꯔꯒ ꯚꯔꯥꯒꯤ ꯌꯨꯝꯗ ꯂꯩꯕ꯭ꯔꯥ